ꯍꯜꯂꯣ
ꯍꯜꯂꫭ ꯇꯥꯔꯕꯣ
ꯍꯜꯂꯣ ꯇꯥꯕ꯭ꯔꯣ ꯇꯥꯏꯌꯦ ꯇꯥꯏꯌꯦ ꯅꯨꯡꯉꯥꯏꯔꯤꯕ꯭ꯔꯣ ꯀꯃꯥꯏꯅ ꯇꯧꯔꯤꯅꯣ
ꯅꯨꯡꯉꯥꯏꯔꯤꯌꯦ ꯅꯪꯗꯤ
ꯑꯩꯁꯨ ꯑꯗꯨꯝ ꯂꯩꯔꯤ ꯍꯥꯏꯇꯥꯔꯦꯅꯦ ꯅꯨꯡꯉꯥꯏꯇꯦ ꯍꯥꯏꯕꯗꯤ ꯍꯥ ꯀꯩꯅꯣ ꯍꯥꯏꯕ ꯐꯠꯇꯦꯌꯦ ꯑꯗꯨꯅ ꯅꯨꯡꯉꯥꯏ ꯍꯥꯏꯇꯥꯔꯦꯅꯦ
ꯎꯝ ꯑꯗꯨꯃꯥꯏꯅ ꯍꯥꯏꯅ ꯇꯥꯃꯤ ꯑꯩꯁꯨ ꯍꯥꯏꯖꯤꯜꯂꯤꯅꯦ
ꯑꯗꯣ ꯀꯩꯅꯣ ꯇꯧꯕ꯭ꯔꯣ ꯀꯩ ꯇꯧꯔꯝꯃꯤꯅꯣ ꯍꯧꯖꯤꯛꯄꯣ
ꯁꯨꯝ ꯂꯩꯔꯝꯕꯅꯦ ꯆꯥꯛ ꯏꯁꯤꯡ ꯆꯥꯔꯕꯣ ꯅꯪ
ꯇꯥꯕ꯭ꯔꯣ
ꯍꯥꯥ
ꯇꯥꯕ꯭ꯔꯣ ꯍꯧꯖꯤꯛꯄꯨ ꯀꯩ ꯇꯧꯔꯝꯃꯤꯅꯣ
ꯁꯨꯝ ꯂꯩꯔꯝꯕꯅꯦꯕ ꯀꯩꯝ ꯇꯧꯗꯦꯕ
ꯑꯣ ꯀꯩꯅꯣꯗꯤ ꯑꯗꯨꯝ ꯕꯦꯛ ꯕ꯭ꯔꯦꯛꯐꯥꯁ ꯀꯩꯀꯩ ꯆꯥꯔꯕꯣ ꯅꯠꯇ꯭ꯔꯒꯅ ꯆꯥꯛ ꯆꯥꯔꯕ꯭ꯔꯣ ꯑꯣ ꯌꯥꯝ ꯉꯜꯂꯤꯅ ꯆꯥꯛ ꯑꯗꯨꯗꯤ
ꯉꯠꯂꯦ ꯉꯁꯤꯗꯤ ꯅꯪꯗꯤ
ꯑꯣ ꯑꯩꯗꯤ ꯀꯩꯅꯣ ꯇꯧꯋꯦ ꯈꯤꯇꯪ ꯉꯔꯥꯡꯁꯦ ꯕꯣꯜ ꯌꯦꯡꯉꯦꯕꯀꯣ ꯑꯗ ꯈꯤꯇꯪ ꯀꯩꯅꯣ ꯇꯧꯔꯦ ꯀꯩꯅꯣ ꯇꯧꯔꯦ ꯍꯥꯏꯇꯥꯔꯦꯅꯦ ꯑ ꯈꯤꯇꯪ ꯊꯦꯡꯈ꯭ꯔꯦ ꯑꯗꯨꯅ ꯍꯧꯒꯠꯂꯦ ꯍꯧꯒꯠꯂꯒ ꯑꯗꯨꯝ ꯑꯩꯒꯤ ꯇꯧꯒꯗꯕ ꯑꯗꯨꯝ ꯃꯥꯏ ꯃꯤꯠ ꯇꯥꯊꯣꯛꯇꯅ ꯈꯣꯠꯇꯣꯛꯇꯅ ꯑꯗꯒꯤ ꯍꯛꯆꯥꯡ ꯁꯥꯖꯦꯟ ꯈꯤꯇꯪ ꯇꯧꯔꯦ ꯑꯗꯨꯒ ꯆꯥ ꯑꯃ ꯂꯣꯜꯂꯒ ꯊꯛꯑꯝꯃꯤꯅꯦ ꯑꯗꯨꯒ ꯉꯥꯛꯇꯪ ꯁꯨꯝ ꯐꯝꯃꯝꯃꯤꯅꯦ ꯆꯥꯛꯇꯤ ꯋꯥꯠꯂꯤꯗ
ꯑꯣ
ꯎꯝ ꯉꯁꯤꯗꯤ ꯀꯩꯅꯣ ꯑꯗꯨ ꯆꯥꯛꯇꯤ ꯌꯥꯝ ꯉꯟꯅ ꯀꯩꯅꯣ ꯇꯧꯔꯝꯃꯤꯁꯤꯕꯣ ꯆꯥꯔꯝꯃꯤꯁꯦ ꯍꯥꯏꯗꯤ ꯁꯨꯝ ꯎꯝ ꯎꯝ ꯑꯗꯨꯝ ꯅꯨꯡꯇꯤꯒꯤ ꯁꯨꯃꯥꯏꯅ ꯉꯟꯕ‌꯭ꯔꯥ ꯅꯠꯇ꯭ꯔꯒꯅ ꯑꯗꯨꯝ ꯉꯁꯤꯅ ꯈꯤꯇꯪ ꯉꯜꯂꯤꯔꯥ
ꯉꯟꯗꯦꯗ ꯉꯁꯤ ꯈ ꯉꯜꯂꯦ ꯈꯪꯗꯦ ꯉꯁꯤ ꯉꯟꯊꯣꯛꯈ꯭ꯔꯦ ꯑꯩꯈꯣꯏ ꯃꯥꯅ ꯉꯟꯅ ꯊꯣꯡ ꯂꯩꯔꯝꯃꯦ
ꯑꯣ ꯆꯥꯛ ꯑꯣꯏꯅ ꯆꯥꯒ꯭ꯔꯦ ꯑꯗꯨ ꯀꯩ ꯃꯊꯦꯜ ꯆꯥꯈ꯭ꯔꯒꯦ
ꯎꯝ ꯇꯣꫪꯕꯣꯠ ꯇꯣꫪꯕꯣꯠ ꯇꯣꫪꯕꯠꯀꯥ ꯑ ꯇꯣꯔꯕꯣꯠꯀ ꯀꯩꯅꯣꯒꯔꯣ ꯍꯋꯥꯏꯒꯔ ꯀꯩꯅꯣꯝ ꯊꯣꯡꯕꯅꯦ ꯊꯥꯎ ꯀꯩꯀꯥꯁꯦ ꯌꯥꯝ ꯀꯟ ꯆꯥ ꯌꯥꯗ꯭ꯔꯦ ꯇꯛ ꯅ ꯅꯥꯔꯨꯕꯗꯒꯤ ꯄꯨꯂꯞ
ꯑꯣ ꯍꯣꯏ ꯑꯗꯨꯗꯤ ꯅꯥꯕꯗꯤ ꯐꯔꯕ ꯅꯠꯇ꯭ꯔꯣ ꯍꯧꯖꯤꯛꯇꯤ
ꯎꯝ ꯑꯗꯨꯝ ꯍꯛꯆꯥꯡ ꯈꯔ ꯈꯔ ꯅꯨꯡꯉꯥꯏꯔꯦ ꯑꯗꯨꯒꯤ ꯊꯥꯎ ꯊꯨꯝ ꯌꯥꯝ ꯀꯟ ꯆꯥ ꯌꯥꯗꯦ ꯍꯧꯖꯤꯛ
ꯍꯣꯏ ꯍꯣꯏ ꯀꯩꯅꯣ ꯇꯧꯋꯦ ꯁꯥꯁꯨ ꯁꯥꯏꯗꯅ ꯀꯣ
ꯎꯝ
ꯀꯩꯅꯣ ꯇꯧꯔꯕꯅꯤꯅ ꯍꯥꯏꯗꯤ ꯎꯝ ꯊꯥꯎ ꯊꯨꯝ ꯌꯥꯝ ꯆꯥꯗꯕꯅꯁꯨ ꯐꯩ ꯍꯥꯏꯇꯥꯔꯦꯅꯦ ꯑꯩꯁꯨ ꯍꯧꯖꯤꯛꯀꯥꯟꯁꯦ ꯁꯥꯕꯒꯤ ꯊꯥꯎꯊꯨꯝꯖꯦ ꯌꯥꯝ ꯆꯥꯅꯤꯡꯗꯦꯕ ꯑꯗꯣ ꯑꯆꯝꯕ ꯆꯥꯔꯤꯈꯩ ꯏꯁꯥ ꯅꯨꯡꯉꯥꯏꯕꯗꯣ
ꯍꯣꯏ
ꯑꯗꯨ ꯑꯣꯏꯕꯅꯤꯅ ꯍꯣꯏ ꯑꯗꯣ ꯏꯁꯥ ꯀꯟꯈꯠꯅꯕ ꯍꯣꯠꯅꯔꯣ ꯐꯖꯅ ꯑꯆꯝꯕ ꯈꯔ ꯆꯥꯔꯒ ꯃꯍꯤꯒꯨꯝꯕ ꯈꯔ ꯊꯛꯑꯒ ꯍꯥꯏꯇꯥꯔꯦꯅꯦ
ꯑꯁ ꯐꯖꯅ ꯍꯣꯠꯅꯔꯤꯌꯦ ꯑꯗꯨꯏꯗꯤ
ꯍꯣꯏ
ꯑꯗꯣ ꯑꯩꯒꯤꯅ ꯑꯃꯨꯛ ꯌꯨꯝꯗ ꯂꯩꯁꯟꯕ ꯇꯨꯝꯖꯟꯕꯖꯦ ꯌꯥ ꯌꯥꯗꯕ ꯑꯩꯒꯤ ꯑꯅꯥꯕꯁꯦ ꯆꯠꯂꯤꯒꯩ ꯐꯕ
ꯑꯗꯨꯗꯤ ꯀꯩꯅꯣꯗꯤ ꯀꯥꯏ ꯀꯥꯏ ꯆꯠꯇꯣꯔꯤꯒꯦ ꯉꯁꯤꯗꯤ
ꯉꯁꯤꯗꯤ ꯀꯩꯁꯨ ꯆꯠꯅꯤꯡꯉꯥꯏꯗꯤ ꯂꯩꯇꯦ ꯑꯗꯣ ꯁꯨꯝ ꯏꯃꯥꯟꯅꯕ ꯄꯨꯜꯂꯒ ꯑꯁꯥꯏꯐꯥꯎ ꯋꯥꯀꯤꯡꯑꯣꯏ ꯀꯩꯑꯣꯏ ꯊꯣꯛꯀꯗꯕ ꯑꯗꯨꯃꯥꯏꯅ ꯈꯔ ꯌꯨꯝꯗ ꯁꯨꯝ ꯂꯩꯕꯗꯣ
ꯌꯨꯝ ꯌꯨꯝꯗ ꯁꯨꯝ ꯂꯩꯕꯗꯣ ꯑꯅꯥꯕ ꯑꯣꯏꯕ ꯑꯩꯗꯤ
ꯍꯣꯏ
ꯆꯠꯊꯣꯛꯏꯒꯩ ꯍꯛꯆꯥꯡ ꯅꯨꯡꯉꯥꯏꯕ ꯍꯥꯏꯇꯥꯔꯦ ꯉꯔꯥꯡꯁꯨ ꯀꯣꯏꯆꯠ ꯆꯠꯂꯦ ꯑꯩ ꯑꯗꯨ ꯆꯤꯡꯗ ꯀꯩꯗ ꯑꯗꯨ ꯑꯗꯨꯗ ꯑꯗꯨꯝ ꯍꯛꯆꯥꯡꯗꯣ ꯀꯩꯁꯨ ꯀꯩꯅꯣ ꯇꯧꯗꯦꯕ ꯑꯗꯨ ꯌꯨꯝꯗ ꯍꯦꯛ ꯂꯩꯁꯤꯜꯂꯗꯤ ꯑꯗꯨꯝ ꯍꯧꯔꯛꯑꯅꯤ ꯀꯣꯛ ꯉꯥꯎꯕꯤ
ꯍꯣꯏ ꯑꯗꯨ ꯀꯩꯅꯣ ꯇꯧꯗꯦ ꯅꯥꯍꯟꯒꯅꯣ ꯍꯧꯖꯤꯛꯇꯤ ꯅꯥꯕꯁꯦ ꯌꯥꯝꯅ ꯍꯥꯏꯗꯤ ꯋꯥꯁꯨ ꯋꯥꯏꯅꯀꯣ ꯏꯁꯥꯗꯁꯨ ꯋꯥꯖꯕ ꯑꯗꯒꯤ ꯃꯇꯝꯁꯨ ꯃꯥꯡꯕ ꯊꯕꯛ ꯑꯃ ꯇꯧꯕꯁꯨ ꯉꯝꯗꯕꯀꯣ ꯅꯥꯗꯅꯕ ꯀꯟꯅ ꯍꯣꯠꯅꯕꯤꯌꯣ ꯑꯗꯨꯒ ꯍꯌꯦꯡꯗꯤ ꯀꯩꯅꯣꯁꯨ ꯑꯣꯏꯔꯦ ꯍꯌꯦꯡꯗꯤ ꯀꯥꯡꯁꯨ ꯑꯣꯏꯔꯦ ꯍꯌꯦꯡꯗꯤ ꯎꯝ ꯀꯩꯀꯩ ꯄ꯭ꯂꯥꯟꯒ ꯂꯩꯒꯦ
ꯄ꯭ꯂꯥꯟ ꯀꯩꯁꯨ ꯂꯩꯇꯦꯗ ꯍꯌꯦꯡꯁꯦ ꯈꯪꯗꯦꯅꯦ ꯄ꯭ꯂꯥꯟꯗꯤ ꯀꯩꯁꯨ ꯊꯣꯏꯗꯣꯛꯄꯗꯤ ꯂꯩꯇꯦ
ꯌꯨꯝꯒꯤꯗꯤ ꯁꯨꯝ ꯂꯥꯏꯒꯨꯝꯕ ꯈꯨꯔꯨꯝꯗꯧꯕ ꯈꯣꯠꯇꯧꯕꯗꯤ ꯂꯩꯇꯕ꯭ꯔꯥ
ꯂꯩꯇꯦꯗ
ꯑ ꯀꯩꯅꯣꯗ ꯍꯌꯦꯡꯁꯦ ꯏꯃꯥꯟꯅꯕꯈꯣꯏ ꯑꯁꯥꯏꯕꯧ ꯊꯣꯛꯎꯖꯦꯒꯗꯤ ꯍꯥꯏꯔꯛꯀꯗ꯭ꯔꯥ ꯈꯪꯗꯦ ꯑꯗꯣ ꯀꯩꯁꯨ ꯂꯩꯗꯤ ꯂꯩꯇꯦ
ꯎꯝ
ꯄ꯭ꯂꯥꯟ ꯑꯣꯏꯅ ꯁꯤꯗ ꯆꯠꯁꯤ ꯈꯣꯠꯁꯤ ꯁꯤꯗ ꯀꯣꯏꯔꯨꯁꯤꯒ ꯍꯥꯏꯅꯕꯗꯤ ꯀꯩꯁꯨ ꯂꯩꯇꯦꯕ ꯅꯪꯗꯤ ꯅꯪ ꯌꯨꯝꯗ ꯂꯩꯇ꯭ꯔꯕꯅꯤꯅ ꯀꯩꯁꯨ ꯑꯗꯨꯒꯨꯝꯕꯗꯨ ꯅꯪꯗꯤ ꯂꯩꯔꯝꯃꯔꯣꯏ
ꯑꯩꯗꯤ ꯍꯣꯏ ꯂꯩ ꯗꯦ ꯑꯗꯣ ꯍꯌꯦꯡꯁꯦ ꯀꯩꯅꯣ ꯍꯥꯏꯗꯤ ꯈꯦꯆꯔꯤ ꯈꯦꯆꯔꯤ ꯑꯃꯗꯤ ꯐꯖꯅ ꯍꯧꯔꯒ ꯆꯥꯊꯣꯛꯁꯤꯔꯅ ꯈꯜꯂꯦ ꯑꯗꯨꯒ ꯍꯌꯦꯡꯁꯦ ꯀꯩꯅꯣꯁꯨ ꯑꯣꯏꯔꯝꯃꯦꯕ ꯁꯒꯣꯜꯁꯦꯜꯁꯨ ꯇꯥꯏꯌꯦꯕꯀꯣ ꯑꯗꯨꯅ ꯑꯩꯁꯦ ꯍꯣꯏ ꯀꯥꯡ ꯀꯩꯅꯣ ꯂꯥꯏ ꯑꯃ ꯈꯨꯔꯨꯝꯕꯗꯤ ꯆꯠꯇꯤ ꯆꯠꯅꯤꯡꯉꯦ ꯆꯠꯁꯤꯔꯗꯤ ꯈꯜꯂꯤꯕ ꯑꯗꯣ ꯑꯩꯈꯣꯏ ꯁ꯭ꯋꯥꯏꯒꯤ ꯃꯣꯏꯒꯤ ꯍꯥꯏꯗꯤ ꯂꯥꯏꯒꯤ ꯀꯩꯅꯣꯗꯣ ꯂꯥꯏꯁꯪꯗꯣ ꯍꯥꯏꯇꯥꯔꯦꯅꯦ ꯍꯥꯏꯗꯤ ꯂꯥꯏ ꯅꯨꯃꯤꯠꯀꯤꯁꯨ ꯑꯣꯏꯕꯅꯤꯅ ꯌꯥꯝꯅ ꯆꯤꯜꯂꯝꯒꯗ꯭ꯔꯥꯅꯁꯨ ꯑꯃꯨꯛ ꯈꯜꯂꯦꯕ ꯍꯥꯏꯗꯤ ꯌꯥꯝ ꯆꯤꯜꯂꯝꯃꯒꯗꯤ ꯎꯝ ꯃꯣꯏ ꯁ꯭ꯋꯥꯏꯒꯤꯗꯤ ꯑꯃꯨꯛ ꯍꯥꯏꯗꯤ ꯆꯪꯕ ꯐꯥꯎ ꯉꯝꯗꯕꯗꯣ ꯃꯤꯖꯦ ꯌꯥꯝꯃꯟꯕꯒꯤ ꯑꯗꯨꯅ ꯑꯗꯨꯒꯤ ꯎꯝ ꯁꯥꯁꯨ ꯁꯥꯕꯅꯤꯅ ꯑꯗꯒꯤ ꯆꯠꯂꯨꯔꯒ ꯍꯥꯏꯗꯤ ꯃꯤ ꯌꯥꯝꯃꯠꯂꯒ ꯆꯪꯕ ꯃꯃꯥꯡꯁꯨ ꯆꯪꯕ ꯉꯝꯗꯅ ꯍꯜꯂꯛꯑꯦꯕ ꯍꯥꯏꯗꯤ ꯋꯥꯏ ꯑꯩꯗꯤ ꯂꯦꯞꯄꯒ ꯁꯥꯡꯕꯒ ꯋꯥꯕꯒ ꯍꯥꯏꯗꯤ ꯌꯥꯝꯃꯟꯗꯅꯀꯣ ꯑꯗꯨꯃꯥꯏꯅ ꯑꯣꯏꯕ ꯂꯩꯕꯅꯤꯅ ꯑꯗꯣ ꯑꯩꯁꯦ ꯆꯠꯇꯤ ꯆꯠꯅꯤꯡꯉꯦ ꯍꯥꯏꯗꯤ ꯂꯥꯏ ꯑꯃꯗꯤ ꯁꯨꯝ ꯈꯨꯔꯨꯝꯅꯤꯡꯉꯦ ꯑꯗꯨꯒ ꯆꯪꯉꯨꯔꯒ ꯍꯥꯏꯗꯤ ꯀꯩꯅꯣ ꯇꯧꯒꯗꯕ꯭ꯔꯥꯅꯁꯨ ꯑꯃꯨꯛ ꯈꯜꯂꯦ ꯑꯗꯣ ꯑꯗꯨꯃꯥꯏꯅ ꯈꯟꯖꯥꯟꯅꯔꯒꯁꯨꯝ ꯂꯩꯔꯝꯃꯤꯅꯦ ꯑꯩꯁꯦ ꯆꯠꯁꯤꯔꯥꯗꯤ ꯈꯜꯂꯦ ꯑꯗꯨꯒ ꯅꯠꯇ꯭ꯔꯒꯅ ꯍꯌꯦꯡꯁꯦ ꯑꯗꯨꯝ ꯑꯩꯒꯤ ꯁꯨꯝ ꯃꯔꯨꯞ ꯃꯈꯩ ꯈꯔ ꯂꯩꯌꯦꯕ ꯁ꯭ꯋꯥꯏꯗ ꯑꯗꯨꯝ ꯃꯣꯏꯒꯤꯗ ꯑꯗꯨꯝ ꯑꯩꯈꯣꯏꯒꯩ ꯄꯨꯟꯁꯤꯜꯂꯒ ꯑꯗꯨꯝ ꯈꯦꯆꯤ ꯐꯖꯅ ꯍꯧꯔꯒ ꯍꯥꯏꯗꯤ ꯉꯔꯥꯡ ꯑꯗꯨꯝ ꯊꯝꯅꯥ ꯀꯔꯤ ꯀꯔꯥ ꯃꯌꯥꯝꯁꯨ ꯄꯨꯅꯔꯛꯑꯦꯕꯀꯣ ꯑꯗꯨ ꯑꯗꯨ ꯇꯧꯔꯒ ꯆꯥꯕ ꯁꯨꯝ ꯀꯩꯅꯣ ꯇꯧꯁꯤꯔꯥꯅ ꯆꯠꯁꯤꯔꯥꯅꯁꯨ ꯈꯜꯂꯦ
ꯎꯝ ꯆꯠꯊꯣꯛ ꯉꯍꯥꯛꯇꯪ ꯆꯠꯊꯣꯛꯎꯕꯅꯗꯤ ꯐꯠꯇ꯭ꯔꯣ
ꯍꯣꯏ ꯆꯠꯊꯣꯛꯎꯕꯅꯗꯤ ꯋꯥꯈꯜꯁꯨ ꯅꯨꯡꯉꯥꯏꯗꯣꯏꯅꯦ ꯑꯗꯨꯅ ꯈꯜꯂꯤꯅꯦ ꯑꯗꯨꯝ ꯍꯥꯏꯅꯗꯣ ꯈꯪꯗꯦ ꯎꯝ ꯀꯔꯤ ꯍꯣꯔꯦꯟꯅ ꯑꯃꯨꯛ ꯀꯔꯤ ꯈꯟꯈꯤꯗꯣꯏꯅꯣ ꯋꯥꯈꯜꯁꯦ ꯍꯥꯏꯗꯤ ꯉꯥꯛꯇꯪ ꯉꯥꯛꯇꯪꯒꯤ ꯑꯗꯨꯝ ꯈꯜꯂꯦ ꯍꯥꯏꯇꯥꯔꯦꯅꯦ ꯑꯗ ꯅꯤꯡꯉꯛ ꯅꯤꯡꯉꯛꯄꯁꯦ ꯑꯗꯨꯝ
ꯋꯥꯏꯕ
ꯍꯣꯏ ꯑꯩꯁꯨ ꯋꯥꯏꯅꯦ ꯑꯗꯣ ꯅꯤꯡꯉꯛ ꯑꯩꯗꯤ ꯅꯤꯡꯉꯛ ꯅꯤꯡꯉꯛꯑꯒ ꯍꯦꯛꯇ ꯇꯧꯋꯦꯕ ꯊꯕꯛꯁꯦ ꯑꯗꯨꯝ ꯄꯂꯥꯟꯒꯨꯝꯕ ꯇꯧꯕꯁ ꯍꯦꯛꯇ ꯑꯣꯏꯒꯟꯗꯦꯕ ꯑꯩꯅ ꯇꯧꯕꯁꯦ ꯑꯗꯨꯅ ꯈꯨꯗꯛ ꯈꯨꯗꯛꯀꯤ ꯇꯧꯕꯁꯤꯅ ꯐꯩꯌꯦꯕ
ꯎꯝ ꯈꯪꯗꯦꯗ ꯋꯥꯏꯗ ꯕ꯭ꯔꯗꯔ ꯒ꯭ꯌꯥꯟ ꯇꯥꯗꯦ ꯂꯥꯏꯐꯁꯦ ꯑꯩꯈꯣꯏꯒꯤ ꯀꯩ ꯍꯥꯏꯇꯥꯥꯔꯦ ꯎꯝ ꯍꯥꯏꯗꯤ ꯑꯩꯈꯣꯏꯅ ꯑꯣꯏꯅꯤꯡꯕꯁꯨ ꯍꯦꯛ ꯑꯣꯏꯔꯛꯇꯕ ꯍꯛꯆꯥꯡꯒꯤ ꯐꯤꯕꯝ ꯀꯩꯀꯥꯁꯤꯁꯨ
ꯌꯥꯝ ꯈꯟꯖꯤꯜꯂꯨꯅꯣ ꯑꯗꯨꯗꯤ ꯃꯤ ꯈꯨꯗꯤꯡꯃꯛ ꯂꯣꯏꯅ ꯊꯦꯡꯅꯔꯤꯕꯅꯦ ꯍꯥꯏꯗꯤ ꯑꯗꯨꯝ ꯑꯋꯥꯕꯁꯦ ꯍꯥꯏꯗꯤ ꯐꯅ ꯌꯥꯝꯅ ꯅꯨꯡꯉꯥꯏꯔꯒꯁꯨ ꯃꯤ ꯈꯨꯗꯤꯡꯃꯛꯁꯦ ꯑꯋꯥꯕ ꯑꯋꯥꯠꯄ ꯑꯃꯗꯤ ꯏꯁꯣꯔꯅ ꯑꯗꯨꯝ ꯂꯩꯍꯜꯂꯦꯕꯀꯣ ꯑꯗꯒꯤ ꯍꯥꯏꯗꯤ ꯂꯣꯏꯅꯃꯛ ꯂꯣꯏꯅꯃꯛ ꯂꯣꯏꯅꯃꯛ ꯋꯥꯅꯔꯤꯕꯅꯤ ꯀꯅꯥꯝꯇ ꯁꯤꯗ ꯅꯨꯡꯉꯥꯏꯕ ꯍꯥꯏꯕ ꯂꯩꯇꯦ ꯄꯩꯁꯥ ꯄꯥꯏꯒꯦꯔꯥ ꯅꯠꯇ꯭ꯔꯒꯅ ꯑꯗꯨꯝ ꯀꯩꯅꯣ ꯅꯤꯡ ꯍꯥꯏꯗꯤ ꯑꯩꯈꯣꯏ ꯀꯩꯅꯣꯗꯨꯁꯨ ꯑꯍꯟꯈꯩꯅ ꯍꯥꯏꯅꯔꯝꯕꯗꯨꯁꯨ ꯑꯗꯨꯝ ꯍꯥꯏꯗꯣ ꯅꯤꯡꯊꯧꯒꯤ ꯌꯨꯝꯗꯁꯨ ꯃꯩꯇꯥꯟ ꯋꯥꯠꯂꯦꯅ ꯑꯗꯨꯃꯥꯏꯅ ꯍꯥꯏꯅꯕ ꯄꯥꯎꯔꯧꯒꯁꯨ ꯃꯌꯥꯝ ꯂꯩꯗꯅꯀꯣ
ꯎꯝ
ꯑꯗꯨ ꯆꯨꯝꯃꯕꯅꯤ ꯑꯗꯨꯅ ꯃꯤ ꯈꯨꯗꯤꯡꯃꯛ ꯄꯩꯁꯥ ꯌꯥꯝ ꯄꯥꯏꯔꯒꯁꯨ ꯃꯥꯒꯤꯁꯨ ꯑꯋꯥꯕ ꯑꯃ ꯁꯣꯏꯗꯅ ꯂꯩꯔꯝꯒꯅꯤ ꯑꯗꯒꯤ ꯌꯥꯝꯅ ꯋꯥꯔꯒꯁꯨ ꯋꯥꯕꯒꯤ ꯑꯋꯥꯕ ꯑꯗꯒꯤ ꯋꯥꯔꯒ ꯍꯤꯡꯉꯒ ꯍꯥꯏꯗꯤ ꯅꯨꯡꯉꯥꯏꯖꯕ ꯃꯤꯀꯨꯞꯁꯨ ꯑꯗꯨꯝ ꯃꯣꯏꯒꯤꯁꯨ ꯄꯦꯟꯖꯕ ꯅꯨꯡꯉꯥꯏꯖꯕ ꯍꯔꯥꯎꯖꯕ ꯁꯣꯏꯅ ꯃꯇꯝ ꯂꯩꯔꯝꯒꯅꯤ ꯑꯗꯨꯒ ꯍꯦꯛꯇ ꯑꯗꯨꯗ ꯌꯥꯝ ꯀꯟꯅ ꯈꯟꯖꯤꯜꯂꯨꯒꯗꯧꯕ ꯅꯠꯇꯦ ꯑꯩꯈꯣꯏꯅ ꯍꯥꯏꯗꯤ ꯑꯩꯈꯣꯏꯅ ꯍꯤꯡꯉꯤꯕꯁꯦ ꯑꯁꯤ ꯈꯤꯇꯪ ꯍꯥꯏꯗꯤ ꯑꯩꯈꯣꯏ ꯀꯔꯝꯃꯥꯏꯅ ꯇꯧꯁꯤꯒꯦ ꯀꯩ ꯇꯧꯁꯤꯒꯦ ꯊꯦꯡꯅꯔꯛꯀꯗꯕ ꯃꯌꯥꯝꯁꯦ ꯀꯃꯥꯏꯅ ꯊꯦꯡꯅꯁꯤꯒꯦ ꯍꯥꯏꯕꯗꯣ ꯑꯗꯨ ꯈꯜꯂꯒ ꯂꯩꯊꯣꯛꯄ ꯇꯥꯕꯅꯤ
ꯆꯨꯝꯃꯤ ꯆꯨꯝꯃꯤ ꯀꯩꯗꯧꯅꯤ ꯌꯥꯝ ꯈꯟꯖꯤꯟꯗꯅ ꯅꯠꯇ꯭ꯔꯥ ꯃꯊꯥ ꯁꯥꯅꯕꯅꯦꯕ
ꯍꯣꯏ ꯃꯊꯥ ꯁꯥꯔꯒ ꯑꯅꯥꯕ ꯑꯣꯏꯅꯕꯅꯦ
ꯎꯝ ꯑꯩꯈꯣꯏ ꯁꯤꯒꯤ ꯀꯣꯅꯨꯡꯒꯤ ꯀꯥꯡꯗꯣ ꯈꯪꯕ꯭ꯔꯥ
ꯈꯪꯉꯦ ꯈꯪꯉꯦ
ꯀꯥꯡ ꯑꯆꯧꯕꯗꯣ
ꯍꯣꯏ
ꯎꯝ ꯃꯣꯏ -ꯃꯣꯏꯁꯨ ꯁꯦꯝꯕ ꯂꯣꯏꯍꯧꯔꯕꯅꯦ ꯀꯥꯡ ꯆꯤꯡꯅꯕ
ꯑꯣ ꯑꯩꯗꯤ ꯀꯩꯅꯣꯅ ꯍꯥꯏꯗꯤ ꯑꯩꯗꯤ ꯑꯃꯨꯛ ꯈꯔ ꯀꯣꯅꯨꯡ ꯁꯤꯗꯩ ꯈꯔ ꯑꯩꯈꯣꯏꯗꯤ ꯌꯨꯝꯁꯦ ꯈꯔ ꯂꯥꯞꯄꯦꯕꯀꯣ ꯑꯗꯨꯗꯨꯅ ꯍꯥꯏꯗꯤ ꯀꯩꯅꯣꯁꯦ ꯁꯨꯝ ꯀꯩꯅꯣꯗꯕꯨꯗꯤ ꯎꯏꯌꯦ ꯑꯗꯨꯝ ꯄꯥꯎꯒꯨꯝꯕ ꯑꯗꯨꯝ ꯇꯤꯚꯤꯒꯨꯝꯕ ꯀꯩꯅꯣꯒꯨꯝꯕꯗꯗꯤ ꯑꯗꯨꯝ ꯎꯏꯌꯦ ꯗꯥꯏꯔꯦꯛ ꯑꯣꯏꯅ ꯍꯥꯏꯗꯤ ꯑꯁꯦꯡꯕ ꯑꯣꯏꯅ ꯑꯗꯨꯒꯤ ꯀꯥꯡ ꯆꯤꯡꯕꯗꯣ ꯑꯗꯨꯗꯤ ꯎꯗ꯭ꯔꯤꯌꯦ ꯍꯥꯏꯗꯤ ꯑꯩꯁꯨ ꯌꯥꯝꯅꯁꯨ ꯂꯩꯇꯦꯕꯀꯣ ꯑꯗꯨꯅ ꯑꯗꯨꯒꯤ ꯃꯣꯏꯒꯤ ꯑꯁꯦꯡꯕ ꯀꯩꯅꯣꯗꯨꯗꯤ ꯎꯗ꯭ꯔꯤ ꯌꯥꯎꯁꯨ ꯌꯥꯎꯗ꯭ꯔꯤ ꯑꯗꯒꯤ ꯌꯦꯡꯗꯤ ꯑꯃꯨꯛꯇꯪ ꯍꯣꯏ ꯃꯤꯗꯤ ꯌꯥꯝ ꯌꯥꯝꯃꯦ ꯍꯣꯏ ꯃꯣꯏꯗꯨꯁꯨ ꯌꯥꯝ ꯆꯥꯎꯕ ꯑꯣꯏꯗꯅꯀꯣ
ꯎꯝ ꯃꯊꯪ- ꯃꯊꯪ ꯌꯨꯝ ꯊꯣꯛꯂꯛꯄꯗ ꯌꯦꯡꯃꯤꯟꯅꯧꯔ ꯂꯣꯏꯔꯦ ꯀꯩꯗꯧꯔꯒꯦ
ꯍꯣꯏ -ꯍꯣꯏ ꯌꯦꯡꯁꯦ- ꯌꯦꯡꯁꯦ ꯃꯊꯪ- ꯃꯊꯪ -ꯃꯊꯪ ꯀꯩꯅꯣꯗ ꯑꯗꯨꯝ ꯊꯣꯛꯂꯛꯄꯗ ꯌꯦꯡꯉꯁꯦ ꯅꯠꯇ꯭ꯔ ꯑꯩꯁꯦ ꯀꯩꯅꯣꯗꯁꯨ ꯗꯨꯔꯒꯥ ꯄꯨꯖꯥ ꯑꯃ ꯃꯇꯝ ꯁ꯭ꯋꯥꯏꯗꯁꯨ ꯊꯣꯛꯂꯛꯀꯅꯤ ꯑꯗꯨꯗ ꯗꯨꯔꯒꯥ ꯄꯨꯖꯥꯁꯨ ꯑꯃꯨꯛ ꯇꯧꯔꯨꯔꯅꯤꯅ ꯇꯧꯅꯔꯅꯤꯗꯅꯀꯣ
ꯃꯥꯅꯦ ꯃꯥ
ꯑꯗꯨꯗ -ꯑꯗꯨꯗ ꯄꯨꯜꯂꯁꯦ
ꯌꯥꯏꯌꯦ ꯌꯥꯏ
ꯑꯗꯒꯤ ꯀꯩꯅꯣ ꯍꯥꯏꯗꯤ ꯀꯩꯅꯣꯒꯤꯁꯨ ꯇꯧꯗꯥꯏꯅꯦ ꯑꯃ ꯏꯁꯀꯣꯟꯒꯤꯁꯨ ꯇꯧꯗꯥꯏꯅꯦ
ꯎꯝ
ꯎꯝ ꯏꯁ꯭ꯀꯣꯟꯜꯒꯤꯁꯨ ꯌꯥꯝ ꯏꯁꯀꯣꯟꯜꯒꯤꯁꯨ ꯌꯥꯝ ꯆꯥꯎꯅ ꯇꯧꯕ ꯃꯥꯜꯂꯦ
ꯑꯗꯨ ꯏꯁ꯭ꯀꯣꯟ ꯍꯣꯏ ꯏꯁꯀꯣꯟꯒꯤꯗꯤ ꯑꯩ ꯀꯌꯥ ꯀꯩꯅꯣ ꯈꯪꯗꯦꯗ ꯍꯥꯏꯗꯤ ꯌꯦꯡꯁꯨ ꯌꯦꯡꯗꯦ ꯈꯪꯗꯦ ꯀꯣꯅꯨꯡꯒꯤꯗꯨꯗꯪ ꯈꯪꯉꯦ ꯇꯧꯗꯤ ꯇꯧꯕꯅꯦ ꯃꯣꯏꯁꯨ
ꯍꯣꯏ ꯏꯁꯀꯣꯟꯒꯤꯁꯨ ꯃꯣꯏ ꯇꯧꯋꯦ ꯑꯗꯣ ꯑꯩꯈꯣꯏꯁꯨ ꯑꯩꯈꯣꯏꯁꯤ ꯃꯅꯥꯛꯀꯤꯁꯤ ꯏꯁꯀꯣꯟꯅꯦꯕ ꯑꯩꯅ ꯂꯥꯏ ꯈꯨꯔꯨꯝꯕꯁꯨ ꯁꯥꯏ ꯍꯥꯏꯁꯦ ꯑꯗꯣ ꯃꯣꯏ ꯁ꯭ꯀꯨꯜꯒꯤꯁꯦ ꯑꯗꯨꯃꯥꯏꯅ ꯆꯤꯡꯕ ꯈꯣꯠꯄ ꯇꯧꯕ꯭ꯔ ꯇꯧꯗꯕ꯭ꯔ ꯑꯝꯇ ꯑꯩꯁꯨ ꯈꯪꯗꯦꯕ ꯑꯗꯨꯒ ꯂꯥꯏꯕꯨꯗꯤ ꯑꯗꯨꯝ ꯈꯨꯔꯨꯝꯅꯔꯝꯒꯅꯤ ꯃꯤ ꯑꯗꯨꯅꯤ ꯑꯩꯅ ꯃꯤ ꯆꯤꯜꯂꯝꯒꯗ꯭ꯔꯅ ꯈꯜꯂꯤꯁꯦ
ꯃꯣꯏꯅ ꯍꯦꯟꯕꯅꯦ ꯂꯥꯏꯅꯤꯡꯕ
ꯍꯣꯏ ꯃꯣꯏꯅ ꯍꯦꯜꯂꯦ ꯑꯗꯨꯅ ꯈꯪꯗꯦ ꯑꯝꯇꯁꯨ ꯌꯥꯎꯗ꯭ꯔꯤꯗ ꯑꯗꯣ ꯑꯩ ꯑꯩꯈꯣꯏꯗꯤ ꯀꯩꯅꯣꯁꯨ ꯑꯣꯏꯌꯦꯕ ꯑꯩꯁꯦ ꯍꯥꯏꯗꯤ ꯀꯩꯅꯣ ꯃꯩꯇꯩ ꯑꯣꯏꯕꯒꯤꯀꯣ ꯑꯗꯨꯝꯕꯗꯣ ꯌꯥꯝꯅ ꯃꯨꯟꯅ ꯈꯪꯗꯦꯕ
ꯍꯣꯏ ꯑꯗꯨ ꯃꯣꯏ ꯃꯌꯥꯡꯁꯤꯡꯅ ꯍꯦꯟꯕꯅꯦꯕ ꯂꯥꯏ
ꯅꯪ ꯀꯩꯅꯣ ꯇꯧꯔꯤꯗꯣ ꯅꯪ ꯉꯥꯡꯉꯤꯗꯣ ꯈꯤꯇꯪ ꯇꯥꯕ ꯈꯤꯇꯪ ꯋꯥꯠꯂꯦ
ꯇꯞꯄ꯭ꯔ
ꯍꯣꯏ ꯍꯧꯖꯤꯛꯄꯨꯗꯤ ꯈꯤꯇꯪ ꯇꯥꯔꯦ
ꯃꯌꯥꯡꯁꯤꯡꯅ ꯍꯦꯜꯂꯦꯕ ꯂꯥꯏ ꯅꯤꯡꯕꯁꯤ
ꯍꯣꯏ- ꯍꯣꯏ ꯍꯦꯜꯂꯦ -ꯍꯦꯜꯂꯦ ꯑꯗꯒꯤ ꯃꯣꯏꯒꯤ ꯍꯥꯏꯗꯤ ꯂꯥꯏꯁꯦ ꯀꯩꯅꯣ ꯇꯧꯕ ꯍꯥꯏ ꯇꯥꯔꯦꯅꯦ ꯈꯪꯗꯦ ꯀꯩꯅꯣ ꯇꯧꯕꯁꯦ ꯌꯥꯝꯅ ꯍꯦꯜꯂꯦ ꯃꯣꯏꯅ ꯑꯩꯈꯣꯏꯅ ꯑꯃꯨꯛ ꯀꯩꯅꯣꯁꯨ ꯑꯣꯏꯗꯅ ꯑꯩꯈꯣꯏꯅ ꯑꯃꯨꯛ ꯈꯤꯇꯪ ꯀꯩ ꯍꯥꯏꯗꯣꯏꯅꯣ ꯈꯤꯇꯪ ꯌꯥꯟꯁꯟꯅꯕ ꯑꯃꯁꯨ ꯂꯩꯌꯦꯅꯀꯣ ꯑꯩꯈꯣꯏꯒꯤꯗꯤ
ꯎꯝ
ꯁꯤꯗ ꯑꯩꯈꯣꯏꯁꯦ ꯀꯣꯛ ꯉꯥꯎꯗ ꯀꯔꯝꯕꯗ ꯆꯠꯁꯤꯒꯦꯅ ꯑꯗꯨꯝ ꯈꯟꯅꯔꯤꯉꯩꯗꯀꯣ ꯑꯗꯨ ꯌꯥꯝ ꯀꯩꯅꯣ ꯑꯣꯏꯅ ꯑꯣꯏꯅꯗꯕꯗꯣ ꯑꯗꯨ ꯑꯗꯨꯔ ꯈꯪꯗꯦꯗ ꯃꯣꯏꯁꯦ ꯑꯩꯈꯣꯏꯁꯦ
ꯃꯣꯏꯗꯤ ꯂꯥꯏꯒꯤ ꯅꯨꯃꯤꯠ ꯑꯃ ꯐꯦꯁꯇꯤꯚꯦꯜ ꯑꯃ ꯂꯥꯛꯄꯖꯦ ꯌꯥꯝ ꯍꯥꯏꯗꯤ ꯁꯦꯂꯦꯕ꯭ꯔꯦꯠ ꯐꯖꯅ ꯇꯧꯋꯦꯕ ꯌꯥꯝ ꯆꯥꯎꯅ ꯍꯥꯏꯇꯥꯔꯦ
ꯍꯣꯏ
ꯑꯗꯨꯃꯥꯏꯅ ꯑꯗꯨꯝ ꯇꯧꯋꯦ ꯃꯣꯏ ꯀꯥꯡꯒꯨꯁꯤ
ꯍꯣꯏ ꯑꯗꯨ ꯀꯩꯅꯣ ꯇꯧꯕ꯭ꯔꯣ ꯀꯩꯅꯣ ꯍꯧꯖꯤꯛꯇꯤ ꯀꯃ ꯑ ꯅꯣꯡ ꯇꯥꯔꯤꯔꯣ ꯅꯠꯇ꯭ꯔꯒꯅ ꯀꯃꯥꯏ ꯇꯧꯒꯦ ꯌꯨꯝꯂꯣꯝꯗꯗꯤ
ꯌꯨꯝꯂꯣꯝꯗ ꯉꯁꯤ ꯅꯨꯡꯁꯥ ꯈꯔ ꯁꯥꯏ
ꯑꯣ ꯅꯣꯡꯗꯤ ꯇꯥꯒꯤꯗ꯭ꯔꯦ
ꯑꯁ ꯉꯔꯥꯡꯒꯗꯤ ꯅꯣꯡ ꯐꯖꯅ ꯇꯥꯏ ꯊꯕꯛ ꯆꯠꯂꯤꯗꯣ ꯅꯣꯡ ꯃꯔꯛꯇꯒ ꯑꯗꯨꯝ ꯆꯠꯈ꯭ꯔꯦ
ꯑꯣ ꯍ
ꯀꯣꯟꯅꯕꯨꯗꯤ ꯅꯨꯡꯁꯥ ꯁꯥꯗꯣꯔꯛꯑꯦ ꯀꯤꯍꯣꯝ ꯆꯥꯕꯒ ꯆꯠꯂꯦꯕ ꯆꯤꯡꯗ
ꯑꯣ ꯉꯔꯥꯡ ꯀꯤꯍꯣꯝ ꯆꯥꯕ ꯆꯠꯂꯨꯔꯤꯔꯕ
ꯎꯝ ꯑꯗꯨꯏ ꯃꯃꯥꯡꯗ ꯀꯣꯂꯦꯖꯇ ꯁ꯭ꯀꯨꯜꯗ ꯈꯔ ꯁꯥꯔꯇꯤꯐꯤꯀꯦꯠ ꯂꯧꯊꯣꯛꯄꯩ ꯆꯠꯂꯨꯕ ꯏꯃꯥꯟꯅꯕ ꯑꯃꯒ ꯑꯩꯒ
ꯑꯣ
ꯑꯗꯨ ꯍꯜꯂꯛꯑꯒ ꯀꯣꯟꯅ ꯆꯤꯡꯗ ꯑꯃꯨꯛ ꯀꯤꯍꯣꯝ ꯆꯥꯎꯖꯦꯅ ꯊꯧꯒꯠꯂꯨꯕꯅꯤꯗ
ꯑꯣ ꯐꯩ -ꯐꯩ ꯀꯤꯍꯣꯝꯁꯦ ꯍꯥꯎꯔꯝꯒꯅꯤ ꯑꯗꯨ ꯉꯔꯥꯡ ꯑꯩꯈꯣꯏꯁꯨ ꯃꯤ ꯈꯔ ꯆꯪꯉꯛꯑꯦꯕꯀꯣ ꯁꯤꯗ
ꯎꯝ
ꯑꯗꯨꯗꯨꯅ ꯀꯤꯍꯣꯝ ꯑꯩꯈꯣꯏꯒꯤ ꯌꯨꯝꯂꯣꯡꯝꯒꯤ ꯀꯤꯍꯣꯝꯗꯣ ꯄꯨꯔꯛꯑꯦ ꯈꯔ ꯑꯩ ꯆꯥꯗꯤ ꯆꯥꯗ ꯑꯗꯨꯗꯩ ꯉꯔꯥꯡꯗꯣ ꯅꯨꯃꯤꯗꯥꯡ ꯑꯣꯏꯔꯕ ꯑꯗꯨ ꯊꯦꯡꯉꯕ ꯑꯗꯨꯅ ꯑꯩꯅ ꯉꯔꯥꯡꯗꯤ ꯆꯥꯁꯜꯂꯔꯣꯏꯒꯦ ꯅ ꯇꯧꯕꯒ ꯋꯥꯍꯜꯂꯦ ꯍꯥꯏꯗꯤ ꯃꯅꯝꯗꯨꯀꯣ ꯉꯔꯥꯡ ꯄꯨꯔꯛꯄꯗꯒꯤ ꯃꯅꯝꯁꯦ ꯕꯪ ꯃꯪ ꯕꯪ ꯅꯝꯕꯗꯣ ꯍꯥꯏꯗꯤ ꯑꯩꯈꯣꯏꯔꯣꯝꯒꯤꯅ ꯍꯦꯂꯦ ꯃꯅꯝ ꯅꯝꯕ ꯑꯗꯒꯤ ꯃꯍꯤ ꯊꯣꯛꯄ ꯍꯥꯎꯕꯁꯨ ꯍꯦꯂꯤꯗꯅꯀꯣ ꯃꯅꯝꯁꯦ ꯄꯪ ꯄꯪꯕꯪ ꯅꯝꯃꯒ ꯑꯩꯗꯣ ꯆꯥꯅꯤꯡꯗꯤ ꯌꯥꯝ ꯆꯥꯅꯤꯡꯉꯕꯅꯤ ꯑꯗꯣ ꯍꯣꯔꯦꯟ ꯆꯥꯛ ꯆꯥ ꯇꯣꯛꯑꯒ ꯑꯣꯏꯅ ꯐꯖꯅ ꯆꯥꯔꯒꯦ ꯑꯗꯨ ꯐ꯭ꯔꯤꯖ ꯃꯅꯨꯡꯗ ꯐꯖꯅ ꯊꯝꯒ꯭ꯔꯦ
ꯌꯥꯏ ꯌꯥꯏ ꯉꯔꯥꯡ ꯂꯩꯁꯥꯕꯤ ꯃꯁꯛ ꯐꯖꯕꯤ ꯑꯃ ꯐꯝ ꯂꯩꯔꯝꯃꯦ ꯀꯤꯍꯣꯝ ꯌꯣꯟꯕ
ꯑꯦ
ꯀꯤꯍꯝ ꯆꯥꯐꯝꯗ ꯃꯁꯛ ꯈꯨꯐꯖꯗꯤ ꯉꯥꯎꯔ ꯍꯜꯂꯦ
ꯍꯣꯏ ꯍꯣꯏ ꯑꯗꯨꯗꯤ ꯑꯩ ꯁꯤꯗ ꯊꯕꯛ ꯑꯃ ꯂꯣꯏꯁꯤꯟꯈꯤꯒꯦꯀꯣ
ꯍꯣꯏ ꯍꯣꯏ